ꯑꯥ
ꯑ ꯍꯧꯖꯤꯛꯇꯤ ꯇꯥꯏꯅ ꯈ꯭ꯋꯥꯟ ꯇꯥꯗꯕ ꯀꯨꯏꯔꯦ ꯆꯥꯔꯦ ꯅꯪꯗꯤ
ꯅꯣꯏꯁꯦ
ꯑꯩꯔ
ꯑꯩꯈꯣꯏꯁꯨ ꯆꯥꯊꯣꯛꯄꯗ ꯉꯥꯏꯔꯦ
ꯉꯥ ꯑꯀꯪꯕꯒ ꯑꯥꯂꯨꯒ
ꯌꯥꯝ ꯍꯥꯎꯋꯦ ꯁꯤꯒꯤꯗꯤ ꯁꯨꯞ ꯑꯣꯏꯅ ꯁꯨꯞ ꯀꯣꯝꯅ ꯆꯥꯕꯒꯤꯀꯣ ꯑꯗꯨ ꯍꯥꯎꯋꯦ ꯅ ꯅꯪꯁꯨ ꯍꯥꯎꯔꯝꯒꯅꯤꯅ ꯅꯊꯟꯗ ꯆꯥꯛ ꯊꯣꯡꯉꯦ ꯅꯊꯟꯇ ꯑꯃꯨꯛ ꯆꯥꯔꯦ ꯑꯗꯨ ꯅꯨꯡꯉꯥꯏꯔꯝꯒꯅꯤ ꯃꯤꯗꯤꯀꯣ
ꯀꯔꯤꯒꯤ
ꯀꯔꯤ ꯏꯟꯁꯥꯡ ꯆꯥꯕ꯭ꯔꯣꯥ ꯅꯪꯗꯤ ꯎꯝ ꯃꯤꯗꯤ ꯑꯍꯥꯎꯕꯒ ꯆꯥꯔꯦꯀꯣ ꯉꯥꯏ
ꯑꯩ ꯉꯁꯥꯏꯗꯣ ꯅꯪꯒꯤ ꯍꯣꯁꯇꯦꯜ ꯐ꯭ꯔꯦꯟꯗꯨꯒ ꯋꯥꯔꯤ ꯁꯥꯟꯅꯩꯌꯦ
ꯀꯅꯥ ꯀꯣꯜ ꯇꯥꯔꯕ꯭ꯔꯅꯦ ꯋꯦꯇꯤꯡꯒ ꯑꯃꯨꯛ ꯂꯩꯔꯝꯃꯤ
ꯑꯩ ꯃꯤ ꯑꯔꯨꯕ ꯊꯕꯛ ꯑꯃ ꯂꯩꯕꯒꯤꯀꯣ
ꯀꯅꯥ ꯑꯩ ꯀꯣꯜ ꯇꯧꯔꯛꯀꯦ ꯍꯥꯏꯔꯀꯥꯟꯗ ꯑꯃꯨꯛ ꯋꯦꯇꯤꯡ ꯂꯩꯕ ꯋꯥꯅꯤ ꯅꯪꯁꯦ
ꯑꯩ ꯌꯨꯝꯗꯒꯤꯀꯣ ꯋꯥꯔꯤ ꯑꯔꯨꯕ ꯂꯩꯕꯒꯤ ꯑꯩ ꯋꯥꯔꯤ ꯁꯥꯟꯅꯔꯤꯌꯦ ꯅꯪ ꯍꯌꯦꯡꯗꯤ ꯀꯔꯤ ꯊꯕꯛ ꯆꯠꯀꯗ꯭ꯔꯥ
ꯂꯥꯏꯔꯤꯛꯇꯤ ꯂꯥꯏꯔꯤꯛꯇꯤ ꯄꯥꯕ꯭ꯔ ꯅꯪ ꯅꯪꯒꯤ ꯆꯤꯟꯗꯦ
ꯍꯌꯦꯡꯗꯤ ꯇꯕꯥꯛꯀ ꯆꯠꯂꯔꯣꯏꯗꯣ ꯑꯗꯨꯝ ꯌꯨꯝꯗ ꯂꯩꯅꯤ ꯑꯣ ꯕꯨꯛ ꯐꯦꯌꯥꯔ ꯆꯠꯁꯤꯔꯥ ꯍꯌꯦꯡꯁꯦ
ꯀꯗꯥꯏꯗ ꯂꯩꯕ꯭ꯔꯥ ꯕꯨꯛ
ꯑꯩꯈꯣꯏ ꯏꯆꯦ ꯑꯃꯗꯣ ꯍꯣꯁꯇꯦꯜ ꯂꯩꯃꯤꯟꯅꯕ ꯑꯃꯗꯣ ꯑꯩꯈꯣꯏ ꯍꯣꯁꯄꯤꯇꯥꯜ ꯃꯅꯥꯛꯇ ꯈꯣꯡꯅ ꯆꯠꯇꯣꯏꯅꯦ ꯋꯥꯀꯤꯡꯒꯨꯝꯅꯀꯣ ꯄꯨꯡ ꯑꯍꯨꯝꯗ ꯆꯠꯂꯨꯁꯦ ꯑꯗꯨꯒ ꯀꯣꯏ ꯅꯤꯡꯒꯅꯤꯗꯅ ꯑꯩꯈꯣꯏ ꯆꯠꯂ ꯆꯠꯂꯀꯥꯟꯗ ꯅꯪꯗꯤ ꯇꯥꯟꯕ ꯉꯥꯛꯇꯅꯤ ꯑꯗꯨꯗ ꯆꯠꯁꯦ ꯍꯥꯏꯔꯒ ꯇꯜꯂꯦ ꯇꯜꯂꯒꯀꯣ ꯑꯗꯨꯒ ꯇꯔꯥ ꯐꯥꯕꯤ ꯃꯣꯏꯅ ꯀꯥꯎꯔꯗꯤ ꯑꯃꯨꯛ ꯆꯠꯀꯅꯤ ꯅꯪꯗꯤ
ꯑꯩꯩꯗꯔꯥ ꯐꯥꯕꯤꯒ ꯁꯨꯡꯆꯠ ꯆꯠꯃꯤꯟꯅꯗꯦꯀꯣ ꯆꯠꯃꯤꯟꯅꯕ ꯍꯥꯏꯔꯁꯦ ꯗꯦꯟꯗ
ꯍꯌꯦꯡ ꯍꯌꯦꯡꯒꯗꯨꯅꯦ ꯅꯪꯅ ꯈ꯭ꯋꯥꯏꯗꯒꯤ ꯇꯥꯎꯁꯦ ꯅꯪ ꯑꯗꯨꯁꯨ ꯅꯪ ꯅꯪꯅ ꯐꯥꯎꯅꯥꯕ ꯅꯨꯄꯥꯗꯨꯅ ꯍꯥꯏꯕꯒꯤꯅꯤ ꯏꯟꯕꯒꯤꯅꯤ ꯅꯪ ꯃꯤꯗꯤ ꯑꯦ ꯌꯥꯝ ꯏꯟꯕ ꯃꯤ ꯑꯣꯏꯈ꯭ꯔꯦ ꯐꯕ ꯃꯤꯁꯨ ꯑꯣꯏꯈ꯭ꯔꯦ ꯑꯗꯨꯒꯤ ꯅꯨꯄꯥꯗꯨ ꯐꯥꯎꯉꯑꯕ ꯀꯥꯟꯗꯒꯤ ꯉꯁꯥꯏꯗꯒꯤ ꯋꯥꯔꯤꯁꯥꯟꯅꯔ ꯍꯧꯖꯤꯛꯐꯥꯎ ꯁꯅꯥꯔꯕꯅꯦ ꯑꯩ ꯀꯣꯜ ꯇꯥꯎꯕ ꯅꯪ ꯋꯦꯠ
ꯅꯠꯇꯦ ꯑꯩ ꯐꯣꯟ ꯆꯥꯔꯖꯁꯨ ꯇꯧꯕꯒꯤꯅꯦ ꯑꯩ ꯐꯣꯟꯗꯣ ꯆꯥꯔꯖ ꯇꯧꯕꯒꯤꯅꯦ ꯀꯔꯤꯔ ꯅꯪ ꯅꯪꯕꯨ ꯉꯥꯏꯕꯅꯦ ꯑꯩ
ꯍꯣꯏ
ꯑꯁ
ꯍꯥꯏꯗꯤ ꯑꯗꯨ
ꯆꯠꯂꯁꯨ ꯕꯨꯛ ꯂꯩꯅꯤꯉꯥꯏ ꯄꯩꯁꯥ ꯂꯩꯇꯦꯅꯦ ꯄꯩꯁꯥ ꯄꯨꯗ꯭ꯔꯒ ꯆꯠꯄꯗꯣ ꯇꯜꯂꯦꯕ ꯄꯩꯁꯥ ꯄꯨꯗ꯭ꯔꯥꯒ ꯆꯠꯄꯗꯣ
ꯆꯠꯆꯦ
ꯅꯤꯡꯁꯨ ꯆꯦꯟꯗꯕ ꯀꯨꯏꯔꯝꯒꯅꯤ ꯃꯊꯪꯒꯤ ꯍꯞꯇꯥꯗꯤ ꯆꯦꯟꯕ ꯍꯧꯁꯤꯔ ꯑꯩꯈꯣꯏ ꯑꯅꯤꯁꯨ ꯑꯃꯨꯛ ꯍꯥꯎꯔꯁꯤꯔꯥ ꯆꯦꯟꯗꯕꯁꯨ ꯀꯨꯏꯈ꯭ꯔꯦ ꯑꯩꯈꯣꯏ ꯑꯅꯤꯁꯦ ꯑꯩꯒꯤ ꯄꯨꯛꯁꯦ ꯈꯔ ꯆꯥꯎꯍꯜꯂꯦ
ꯑꯩ ꯆꯦꯟꯅꯤꯡꯕꯗꯤ ꯑꯩ ꯌꯨꯝ ꯍꯣꯡꯈ꯭ꯔꯅꯤ
ꯗ ꯑꯃꯨꯛ ꯆꯠꯁꯦ
ꯆꯠꯁꯦ ꯌꯥꯏ ꯌꯦ ꯑꯗꯨꯕꯨ ꯑꯩ ꯍꯧꯗ꯭ꯔꯤꯉꯩꯗ ꯆꯠꯁꯦ
ꯅꯪ ꯔꯦꯟ ꯂꯥꯏꯔꯕꯅꯦ ꯑꯁ ꯍꯣꯡꯃꯤꯟꯅꯔꯁꯦ ꯑꯗꯨꯗꯤ ꯄꯣꯠ ꯊꯥꯡꯕꯤꯔꯒꯦ ꯑꯩꯁꯨ ꯅꯪꯒꯤ ꯌꯨꯝꯁꯨ ꯌꯦꯡꯅꯤꯡꯉꯦ ꯑꯩ ꯀꯩꯗꯧꯉꯩ
ꯑꯩ
ꯀꯩꯗꯧ ꯀꯩꯗꯧꯉꯩ ꯇꯧ ꯀꯩꯗꯧꯉꯥꯏ ꯆꯠꯇꯣꯏꯅꯣ ꯅꯣꯏꯁꯦ ꯅꯪꯗꯤ
ꯈꯪꯗ꯭ꯔꯤꯕ ꯈꯪꯗ꯭ꯔꯤꯕ ꯆꯠꯀꯗꯧꯕ ꯅꯨꯃꯤꯠꯇꯣ
ꯌꯨꯝꯗꯤ ꯀꯥꯏꯗ ꯁꯤꯗꯒꯤ ꯅꯥꯛꯄ꯭ꯔꯥ ꯅꯠꯇ꯭ꯔꯒ ꯊꯥ ꯊꯥꯗ ꯀꯌꯥ ꯀꯌꯥ ꯑꯣꯏꯒꯦ ꯔꯨꯝ ꯔꯨꯝꯁꯦ ꯆꯥꯎꯕ꯭ꯔꯥ ꯅꯠꯇ꯭ꯔꯒ ꯔꯨ ꯔꯦꯟꯕꯨꯨꯇꯤ ꯂꯩꯕꯗꯤ ꯂꯩꯕꯗꯤ ꯂꯩ ꯂꯩꯕ꯭ꯔꯣ ꯑꯥ ꯐꯣꯔꯛ ꯑꯥ ꯀꯔꯤꯒꯤꯔꯥ ꯑꯗꯨꯗꯤ ꯌꯥꯝ ꯌꯥꯝ ꯇꯥꯡꯉꯦ ꯁꯤꯗꯤ
ꯑ ꯌꯥꯝ ꯇꯥꯡꯉꯤꯗ ꯂꯤꯁꯤꯡ ꯂꯤꯁꯤꯡ ꯃꯔꯤꯗꯤ ꯌꯥꯝ ꯇꯥꯡꯉꯦ ꯅꯪ ꯅꯊꯟꯇ ꯂꯩꯔꯒ ꯑꯃꯨꯛ ꯔꯨꯝꯁꯨ ꯄꯤꯛꯑꯦ ꯍꯥꯏꯌꯦ ꯑꯃꯨꯛ
ꯑꯩꯈꯣꯏꯁꯨ ꯔꯦꯟ ꯊꯤꯕꯅꯦ ꯑꯗꯨꯒ ꯏꯅꯥꯎꯅꯨꯄꯥꯅ ꯍꯥꯏꯌꯦ ꯀꯥꯞ ꯂꯣꯏꯔꯀꯥꯟꯗꯒꯤ ꯊꯤꯔꯁꯦ ꯑꯃꯨꯛ ꯋꯥꯏꯐꯥꯏ ꯂꯥꯏ ꯂꯥꯏꯇꯕ ꯌꯨꯝꯗꯤ ꯇꯥꯜꯂꯦꯅꯀꯣ ꯋꯥꯏ ꯐꯥꯏ ꯁꯤꯗꯗꯤ ꯋꯥꯏ ꯐꯥꯏ ꯐ꯭ꯔꯤꯅꯤꯅ ꯑꯗꯨꯝ
ꯍꯧꯖꯤꯛꯇꯤ ꯕꯣꯜ ꯌꯦꯡꯅꯤꯡꯕ ꯃꯇꯝ ꯈꯛꯇ ꯑꯣꯏꯕꯅꯤꯅ
ꯑꯃꯨꯛ ꯁꯤ ꯑꯩꯅ ꯊꯤꯕ ꯀꯥꯟꯗ ꯊꯤꯔꯒꯨꯝꯁꯦ ꯋꯥꯔꯀꯞ ꯂꯣꯏꯔꯀꯥꯟꯗ ꯊꯤꯔꯁꯦꯅꯀꯣ ꯇꯥꯎꯕ
ꯅꯪ ꯂꯩꯔꯗꯤ ꯀꯗꯥꯏ ꯋꯥꯏ ꯂꯩꯅꯤꯡꯕ꯭ꯔꯥ
ꯑꯁ ꯅꯪ ꯔꯨꯝ ꯍꯣꯡꯉꯦ ꯑꯩꯁꯨ ꯌꯦꯡꯅꯤꯡꯏ ꯅꯪꯒꯤ ꯔꯨꯝꯗꯣ ꯅꯪ ꯅꯊꯥꯟꯗ ꯊꯤꯕ ꯆꯠꯄ꯭ꯔꯣ
ꯅꯠꯇꯦꯗ ꯑꯩ ꯎꯐꯥꯎ ꯎꯗꯔꯤ
ꯑꯃꯨꯛ ꯆꯠꯄ ꯋꯥꯔꯦꯗ ꯈꯪꯗꯕꯤꯗ ꯅꯍꯥꯟ ꯅꯪ ꯎꯗ꯭ꯔꯦ ꯀꯅꯥꯅ ꯌꯦꯡꯂꯨꯕ ꯅꯪꯒꯤꯗꯤ ꯑꯗꯨꯗꯤ ꯅꯪ ꯍꯥꯎꯖꯤꯐꯥꯎ ꯎꯗ꯭ꯔꯤ ꯀꯅꯥꯅ ꯊꯤꯕ ꯅꯪꯒꯤꯗꯤ ꯃꯤꯗꯤ ꯅꯨꯄꯥ ꯌꯥꯝꯔꯝꯅꯤꯅꯀꯣ ꯑꯗꯨ ꯔꯨꯝ ꯄꯤꯛꯑꯦ ꯍꯥꯏꯔꯦ ꯀꯔꯤꯒꯤ ꯂꯤꯁꯤꯡ ꯃꯔꯤꯗꯤ ꯑꯁ ꯇꯥꯡꯃꯜꯂꯦꯗ
ꯇꯥꯡꯉꯁꯨ ꯂꯩꯕ ꯅꯨꯡꯉꯥꯏꯅꯦ
ꯑꯗꯨꯣ ꯅꯍꯥꯟ ꯅꯪ ꯅꯪꯒꯤ ꯅꯃꯥꯟꯅꯕꯤ ꯑꯃ ꯇꯔꯥ ꯐꯥꯕꯤꯗꯣ ꯃꯣꯏꯗꯥ ꯑꯃ ꯔꯨꯝ ꯂꯩꯌꯦ ꯍꯥꯏꯗ
ꯑꯁ ꯇꯜꯂꯦꯅ ꯃꯣꯏ ꯑꯦꯔꯤꯌꯥꯗꯤ ꯑꯩ
ꯑꯗꯨ ꯅꯪ ꯂꯩꯅꯤꯡꯗ꯭ꯔꯦ ꯍꯥꯏꯌꯦ ꯉꯁꯤ ꯑꯩꯉꯣꯟꯗ ꯍꯥꯏꯔꯝꯃꯦ
ꯍꯣꯏ ꯑꯩ ꯂꯩꯅꯤꯡꯗꯦ ꯃꯣꯏꯒ ꯄꯨꯟꯅ ꯂꯩꯅꯤꯡꯗꯦ ꯂꯥꯡꯉꯅꯤ ꯂꯥꯏꯔꯤꯛ ꯋꯥꯥꯔꯣꯏꯌꯦ
ꯍꯥꯏꯌꯦ ꯅꯪꯒꯤ ꯅꯪꯒꯤ ꯌꯨꯝꯗꯤ ꯅꯣꯏꯒꯤ ꯑ ꯀꯩꯅꯣ ꯅꯅꯤ ꯅꯪꯒꯤ ꯃꯃꯥꯇꯣꯟꯗꯣ ꯅꯠꯇ꯭ꯔꯣ ꯊꯤꯕꯗꯣ ꯅꯪꯒꯤ
ꯍꯣꯏ ꯃꯥꯅꯦ ꯎꯝ
ꯑ ꯃꯣꯏꯒ ꯅꯅꯥꯛ ꯅꯥꯕ꯭ꯔꯅꯦ ꯃꯥꯅ ꯊꯤꯌꯦ ꯍꯥꯏꯕꯗꯨꯗꯤ ꯅꯗꯦ ꯑꯁ ꯍ
ꯂꯩꯕꯒꯦꯁꯨꯝ ꯑꯃ ꯆꯥꯛ ꯌꯦꯟꯁꯥꯡꯒꯨꯝ ꯑꯃꯒꯤ
ꯍꯣꯏꯗꯤ ꯈꯪꯗ꯭ꯔꯦ ꯑꯁ ꯑꯃꯨꯛ ꯊꯈꯤ ꯆꯅꯤ ꯀꯣꯂꯦꯖꯀ ꯅꯛ ꯅꯥꯅꯕ ꯑꯃꯨꯛ ꯊꯤꯗꯣꯏꯅꯦ ꯑꯁꯤ ꯌꯥꯝ ꯋꯥꯔꯅꯤ ꯑꯗꯨꯒ ꯊꯤꯁꯨ ꯇꯜꯂꯦ ꯌꯥꯝ ꯋꯥꯏ ꯔꯦꯊꯤꯕꯁꯦ
ꯍꯣꯏ ꯑꯗꯨꯅꯦ ꯑꯩꯈꯣꯏꯅ ꯄꯥꯝꯕ ꯄꯥꯝꯅꯕ ꯑꯃꯨꯛ
ꯆꯥꯏꯃꯦ ꯌꯥꯝ ꯅꯥꯏꯕ꯭ꯔꯅꯦ
ꯎꯝ ꯑꯩꯁꯦ
ꯅꯪ ꯅꯍꯪ ꯂꯥꯏꯒꯦ ꯅꯪ ꯍꯣꯡꯒꯅꯤ ꯍꯥꯏꯕ ꯌꯨꯝꯗꯗꯤ ꯏꯁꯤꯡꯒ ꯐꯥꯕ꯭ꯔꯥ
ꯍꯣꯏ ꯏꯁꯤꯡꯅꯗꯤ ꯐꯖꯅ ꯄꯤꯌꯦ ꯃꯣꯏꯗꯣ ꯅꯨꯡꯇꯤ
ꯏꯁꯤꯡ ꯐꯥꯔꯗꯤ ꯏꯁꯤꯡ ꯐꯥꯔꯗꯤ ꯌꯥꯏꯌꯦ ꯏꯁꯤꯡ ꯐꯥꯔꯗꯤ ꯌꯥꯏ ꯑꯗꯨ ꯏꯁꯤꯡ ꯏꯁꯤꯡꯗꯤ ꯐ꯭ꯔꯤ ꯑꯣꯏ ꯑꯗꯨ ꯃꯣꯏꯅ ꯄꯤꯒꯦ ꯃꯣꯏꯅ ꯄꯤꯔꯗꯤꯀꯣ ꯐꯥꯒꯗꯕ
ꯍꯣꯏ
ꯅꯣꯏꯅ ꯄꯤꯔꯗꯤ ꯌꯥꯏ ꯑꯗꯣ ꯃꯥꯏ ꯃꯥꯏꯒꯨꯝꯕꯗꯤ ꯌꯥꯝꯃꯗꯤ ꯆꯠꯇꯦ ꯄꯤꯔꯗꯤ ꯐꯔ ꯑꯗꯣ
ꯀꯟꯐꯥꯔꯝꯅꯤ ꯑꯣꯏꯗ꯭ꯔꯤ
ꯍꯧꯖꯤꯛꯀꯥꯟꯁꯦ ꯅꯪꯒꯤ ꯃꯃꯥꯁꯨ ꯅꯨꯡꯉꯥꯏꯔꯝꯒꯅꯤꯀꯣ
ꯍꯣꯏ ꯅꯨꯡꯉꯥꯏ
ꯑ ꯀꯣꯟꯐꯥꯝ ꯑꯣꯏꯗ꯭ꯔꯗꯤ ꯑꯗꯨꯗ ꯑꯗꯨꯗꯩ ꯔꯦꯅ ꯑꯃ ꯊꯤꯔꯨꯗ ꯂꯤꯁꯤꯡ ꯃꯔꯤꯗꯤ ꯍꯦ ꯃꯥꯜꯂꯦ ꯌꯥꯝ ꯇꯥꯡꯉꯤ ꯂꯤꯁꯤꯡ
ꯍꯣꯡꯕꯀꯣ ꯑꯗꯨ ꯑꯦꯔꯤꯌꯥꯗ ꯍꯣꯡꯕ ꯍꯣꯡꯕꯁꯦ
ꯂꯤꯁꯤꯡ ꯃꯔꯤꯗ ꯍꯦ ꯃꯥꯜꯂꯦ ꯅꯣꯏꯒꯤ ꯃꯃꯥꯍꯣꯏꯗ ꯌꯥꯝ ꯅꯨꯡꯉꯥꯏꯔꯕ꯭ꯔꯣ ꯃꯥ ꯇꯥꯞ ꯐꯕ꯭ꯔꯣ ꯍꯣꯏ ꯍꯣꯡꯕꯁꯨ ꯊꯤꯕ ꯋꯥꯏ ꯑꯗꯨ ꯑꯣꯏꯔꯁꯨ ꯅꯪꯗꯤ ꯅꯊꯥꯟ ꯇꯧꯑꯣꯕꯅꯤꯅ ꯑꯗꯨꯗꯣ ꯅꯍꯥꯟ ꯑꯩꯈꯣꯏꯅ ꯑꯁꯤ ꯃꯥꯥꯏꯒ ꯂꯥꯏꯔꯕ ꯃꯐꯝꯗꯣ ꯈꯪꯕ꯭ꯔꯣ ꯌꯦꯂꯨꯅ ꯅꯍꯥꯟ ꯂꯩꯕ ꯑꯗꯨꯒꯤ ꯖꯒꯥꯗꯣ ꯂꯥꯏꯔꯣ ꯑꯗꯨꯗ ꯀꯤꯔꯣ ꯑꯗꯨ ꯇꯤꯔꯦꯟ ꯆꯨꯍꯣꯡꯉꯦ ꯍꯥꯏꯌꯦ ꯍꯦꯟꯁꯨ ꯍꯣꯡꯅ ꯍꯥꯏꯌꯦ ꯑꯗꯨꯗꯨꯗꯤ ꯑꯗꯨꯗꯤ ꯑꯃꯨꯛ ꯊꯤꯔꯨꯗꯅ ꯑꯗꯨꯒ ꯏꯟꯖꯥꯡꯒꯨꯝꯕꯁꯨ ꯑꯩꯗꯤ ꯏꯊꯥꯟꯇ ꯌꯥꯝ ꯂꯥꯏꯔꯝꯒꯅꯤꯗ ꯊꯤ ꯐꯖꯥꯅ ꯊꯤ ꯅꯪꯅ ꯊꯤ ꯅꯪ ꯊꯤꯔꯣ ꯅꯪ ꯅꯪ ꯑꯣꯏꯅ ꯊꯤꯔꯣ ꯆꯤꯟ ꯑꯩꯒꯤ ꯆꯤꯟꯊꯤꯕ ꯅꯠꯇꯦ ꯍꯌꯦꯟꯁꯨ ꯍꯣꯡꯉꯦ ꯍꯥꯏ ꯑꯗꯨ ꯏꯁꯤꯡꯁꯨ ꯌꯥꯝ ꯐꯌꯦ ꯍꯥꯏꯕꯅꯦ ꯃꯣꯏꯒꯤ ꯂꯣꯝꯗꯗꯤ ꯀꯥꯎꯗ꯭ꯔꯦ ꯅꯣꯏ ꯑꯃ ꯑꯃꯨꯛ ꯊꯤꯕ ꯀꯥꯟꯗꯁꯦ ꯅꯪ ꯍꯧꯖꯤꯛ ꯂꯤꯁꯤꯡ ꯃꯔꯤꯗꯤ ꯀꯥꯏꯗꯒꯤ ꯌꯥꯝ ꯇꯥꯡꯉꯦ ꯑꯗꯨ ꯔꯨꯝꯁꯨ ꯄꯤꯛꯑꯦ ꯍꯥꯏ ꯔꯨꯝ ꯆꯥꯎꯔꯗꯤ ꯐꯥꯒꯗꯕ ꯔꯨꯝ ꯆꯥꯎꯗ꯭ꯔꯗꯤ ꯔꯨꯝ ꯆꯥꯎꯗ꯭ꯔꯗꯤ ꯑꯩꯗꯤ ꯄꯥꯝꯗꯦ ꯑꯃ ꯊꯤꯔꯣ ꯑꯩꯒꯤ ꯏꯅꯥꯎꯗꯤ ꯍꯣꯁꯇꯦꯜꯗ ꯂꯥꯏꯔꯣꯏ ꯑꯩꯈꯣꯏ ꯑꯅꯤ ꯑꯃꯨꯛ ꯂꯥꯏꯅꯤ ꯑꯗꯨꯒꯤ ꯀꯣꯂꯦꯖ ꯅꯥꯛꯄꯗ ꯑꯩꯈꯣꯏ ꯑꯅꯤ ꯑꯃꯨꯛ ꯊꯤꯟꯒꯅꯤ ꯑꯗꯨꯒꯤ ꯈꯥꯡꯗ꯭ꯔꯦ ꯍꯣꯁꯇꯦꯜ ꯍꯣꯁꯇꯦꯜ ꯃꯥꯅ ꯂꯥꯏꯔꯗꯤꯀꯣ ꯏꯅꯥꯎ ꯅꯨꯄꯥꯅ ꯍꯣꯁꯇꯦꯜ ꯂꯥꯏꯔꯗꯤ ꯑꯩ ꯑꯩ ꯁꯨꯔꯦꯟ ꯑꯗꯨꯗ ꯊꯤꯒꯅꯤꯗꯤ ꯇꯥꯎꯕꯅꯦ ꯑꯗꯨꯒ ꯃꯥ ꯂꯥꯏꯔꯔꯣꯏ ꯑꯗꯨꯒꯤ ꯑꯩꯈꯣꯏ ꯑꯅꯤ ꯂꯥꯏꯒꯅꯤ ꯑꯗꯨꯒꯤ ꯃꯥꯒꯤ ꯀꯣꯂꯦꯖ ꯂꯥꯛꯄ ꯀꯥꯟꯗ ꯀꯣꯂꯦꯖ ꯆꯂ ꯅꯠꯇꯦ ꯑꯩꯈꯣꯏꯒꯤ ꯌꯨꯝꯅꯀꯣ ꯍꯣꯁꯇꯦꯜꯗ ꯊꯝꯅꯤꯡꯗꯕ ꯍꯥꯏꯕꯗꯤ ꯈꯪꯉꯤꯗꯅ ꯃꯥ ꯃꯥꯗꯣ ꯑꯗꯨ ꯌꯥꯝ ꯃꯊꯥ ꯁꯥꯔꯕ ꯑꯗꯨꯗ ꯑꯗꯨꯗ ꯂꯥꯏꯔꯗꯤ ꯗꯤ ꯃꯤꯅꯁꯨ ꯌꯦꯡꯁꯤꯟꯅꯃꯔꯣꯏ ꯑꯗꯨꯝ ꯃꯁꯥ ꯃꯁꯥꯅ ꯀꯨꯁꯤ ꯑꯗꯨꯝ ꯇꯥꯎꯅꯤꯗꯅ ꯑꯩꯈꯣꯏꯁꯨ ꯁꯨꯝ ꯇꯥꯎꯋꯏꯗꯅ ꯃꯥ ꯃꯁꯥ ꯃꯁꯥꯒꯤ ꯈꯪꯗ꯭ꯔꯗꯤ ꯂꯥꯔꯤꯛꯁꯨ ꯄꯥꯔꯔꯣꯏ ꯂꯥꯡꯒꯅꯤ ꯑꯗꯨꯒ ꯅꯤꯁꯥꯒ ꯑꯃꯨꯛ ꯄꯥꯏꯔꯅꯤ ꯍꯧꯖꯤꯛꯀꯥꯟꯁꯦ ꯅꯤꯁꯥ ꯌꯥꯝ ꯄꯥꯏꯌꯦꯗꯅ ꯅꯨꯄꯥꯁꯤꯡꯁꯦ ꯗ꯭ꯔꯛꯁꯀꯥ ꯑꯦꯗꯤꯛ ꯇꯧꯋꯦ ꯑꯗꯨꯒꯤꯅꯤ ꯄꯩꯁꯥ ꯐꯥ ꯄꯤꯕ ꯍꯧꯖꯤꯛꯄꯨꯗꯤ ꯈꯔ ꯀꯤꯕ ꯑꯃ ꯂꯩꯌꯦ ꯑꯗꯨꯒꯤ ꯄꯩꯁꯥ ꯁꯨꯝ ꯄꯤ ꯄꯤꯗꯦ ꯑꯩꯈꯣꯏꯗꯤ ꯑꯗꯣ ꯃꯥ ꯆꯅꯤꯡ ꯀꯔꯤ ꯆꯥꯅꯤꯡꯕ꯭ꯔꯥ ꯃꯥ ꯆꯥꯅꯤꯡꯕꯗꯣ ꯑꯩꯈꯣꯏꯅ ꯄꯨꯔꯛꯄꯅꯦ ꯍꯧꯖꯤꯀꯥꯟ ꯃꯣꯏ ꯇꯤꯟꯑꯦꯖꯁꯨ ꯑꯣꯏꯕꯅꯤꯅꯀꯣ ꯌꯥꯝ ꯀꯩꯅꯣ ꯋꯥꯏꯑꯦꯕ ꯃꯣꯏꯗ
ꯁꯨꯃꯥꯏꯅ ꯇꯧꯍꯧ ꯁꯨꯃꯥꯏꯅ ꯇꯧꯍꯧ ꯉꯥꯛ ꯑꯗꯨꯒ ꯃꯣꯏꯁꯦ ꯌꯥꯝꯁꯨ ꯁꯧꯒꯜꯂꯤ ꯍꯧꯖꯤꯛ ꯍꯧꯖꯤꯛꯀꯥꯟ ꯍꯧꯖꯤꯛꯀꯥꯟꯗꯤ ꯈꯔ ꯌꯥꯝ ꯐꯈ꯭ꯔꯦ ꯍꯥꯏꯕꯁꯨ ꯌꯥꯏ ꯃꯥꯁꯦ ꯌꯥꯝ ꯐꯥ ꯍꯧꯖꯤꯛꯀꯥꯟꯗꯤ ꯋꯥꯁꯨ ꯈꯔ ꯉꯥꯡꯈ꯭ꯔꯦ ꯑꯗꯨꯒ ꯃꯤꯉꯣꯟꯗꯥꯗꯤ ꯑꯁ ꯏꯀꯥꯏꯕ ꯌꯥꯝ ꯀꯥꯂꯦ ꯍꯧꯖꯤꯛꯐꯥꯎ ꯇꯥꯎꯔꯦ ꯑꯗꯨꯒ ꯑꯩ ꯅꯍꯥꯟ ꯅꯪꯕꯨ ꯍꯥꯡꯉꯦ ꯅꯪꯒꯤ ꯅꯆꯦ ꯅꯪꯒꯤ ꯃꯃꯤꯡ ꯍꯥꯏꯔꯒ ꯀꯣ ꯑꯗꯨꯗꯣ ꯈꯪꯕ꯭ꯔꯥꯅ ꯍꯥꯏꯔꯒ ꯈꯪꯗꯦ ꯅꯍꯥꯟ ꯁꯦꯀꯦꯟ ꯍꯦꯟ ꯑꯩꯈꯣꯏ ꯂꯥꯎꯕꯗꯣ ꯅꯪ ꯍꯣꯁꯇꯦꯜ ꯂꯥꯏꯔ ꯀꯥꯟꯁꯤꯗ ꯅꯪꯒꯤ ꯃꯤꯡ ꯍꯥꯏꯔ ꯂꯥꯔꯤꯀꯥꯟꯗ ꯄꯥꯑꯣ ꯍꯥꯏꯕ ꯅꯄꯤꯗꯕ ꯑꯣ ꯑꯣ ꯋꯥꯡ